ꯇ
ꯇꯥꯕ꯭ꯔꯣ ꯇꯥꯕ꯭ꯔꯣ
ꯇꯥꯏꯌꯦ ꯇꯥꯏꯌꯦ ꯀꯩꯗꯧꯔꯤꯅꯣ ꯍꯣꯏ
ꯎꯝ
ꯀꯩꯗꯧꯔꯤꯅꯣ
ꯀꯔꯤ
ꯍꯤꯞꯄꯒ ꯂꯩꯌꯦ ꯅꯗꯤ
ꯑꯩꯁꯨ ꯍꯤꯞꯄꯒ ꯂꯩꯌꯦ ꯅꯪꯒ ꯋꯥꯔꯤ ꯁꯥꯟꯅꯔꯒ
ꯑꯣ ꯍꯧꯖꯤꯛꯀꯥꯟꯗꯤ ꯀꯔꯤ ꯇꯧꯔꯒ ꯂꯩꯌꯦ
ꯍꯨꯖꯤꯛ ꯀꯥꯟꯗꯤ ꯑꯩꯗꯣ ꯅꯪꯒ ꯋꯥꯔꯤ ꯁꯥꯟꯅ ꯁꯥꯟꯅꯔꯒ ꯂꯩꯌꯦ ꯄꯣꯊꯥꯔꯒ ꯂꯩꯌꯦ
ꯑꯣ
ꯅꯪꯗꯤ
ꯁꯦꯡ ꯃꯥꯟꯅꯩꯌꯦ
ꯁꯦꯝꯂꯣ
ꯍꯣꯏ ꯁꯦꯝꯅ‌ꯦ
ꯑꯣ ꯌꯥꯝ ꯐꯩꯀꯣ
ꯍꯣꯏ ꯅꯟꯗꯤ ꯃꯅꯤꯄꯨꯔꯤ ꯅꯟꯗꯤ ꯑꯥ ꯀꯥ ꯎꯝ ꯋꯥꯔꯜ ꯀꯞ ꯋꯥꯔꯜ ꯀꯞ ꯌꯦꯟꯕ꯭ꯔꯣ
ꯑꯩꯗꯤ ꯋꯥꯔꯜ ꯀꯞ ꯌꯦꯡꯗꯦ ꯅꯪꯗꯤ ꯋꯥꯔꯜ ꯀꯞ ꯌꯦꯡꯕ꯭ꯔꯣ
ꯍꯣꯏ ꯌꯦꯡꯉꯦ ꯑꯥꯔꯖꯦꯟꯇꯤꯅꯥꯒꯤ ꯌꯦꯡꯉꯦ ꯕ꯭ꯔꯥꯖꯤꯜꯒꯤ ꯌꯦꯡꯉꯦ꯫
ꯑꯣ ꯅꯪꯗꯤ ꯅꯪꯒꯤ ꯐꯦꯟ ꯀꯅꯥꯅꯣ
ꯑꯩꯒꯤ ꯐꯦꯟꯗꯤ ꯃꯦꯁꯤꯅꯦ
ꯑꯣ ꯅꯪꯗꯤ ꯃꯦꯁꯤꯅ ꯍꯦꯟꯅ ꯄꯥꯝꯕ꯭ꯔꯣ
ꯍꯣꯏ ꯅꯪꯒꯤꯗꯤ
ꯑꯩꯒꯤꯗꯤ ꯑꯩꯒꯤ ꯐꯦꯟ ꯍꯥꯏꯕ ꯑꯩꯒꯤ ꯐꯦꯟ ꯂꯩꯇꯦ ꯑꯩꯗꯤ ꯋꯥꯔꯜ ꯑꯩꯗꯤ ꯕꯣꯜ ꯌꯦꯡꯗꯦ ꯑꯗꯨꯅ ꯈꯪꯗꯦ꯫
ꯈꯪꯗꯕ꯭ꯔꯣ ꯅꯪ ꯅꯪ ꯃꯦꯁꯤ ꯈꯪꯕ꯭ꯔꯣ꯫
ꯃꯦꯁꯤ ꯈꯪꯉꯦ ꯃꯤ ꯈꯔ ꯔꯣꯅꯥꯜꯗꯣꯁꯨ ꯈꯪꯉꯦ꯫
ꯅꯪ ꯀꯔꯤ ꯄꯥꯝꯃꯦ ꯍꯥꯏꯕꯅꫭ ꯅꯪꯅ ꯄꯥꯝꯃꯦ ꯔ‌ꯣꯅꯥꯜꯗ‌ꯣꯔ ꯃ‌ꯦ ꯁꯤꯅ ꯄꯥꯝꯃꯦ
ꯑꯩꯗꯤ ꯂꯩꯇꯦ꯫
ꯂꯩꯇꯦ ꯑꯃ ꯑꯃ ꯍꯥꯏꯌꯣ ꯑꯗꯨꯗꯤ ꯅꯨꯡꯉꯥꯏꯇꯦꯗ ꯍꯣꯏ ꯑꯃ ꯀꯅꯥ
ꯑꯗꯨꯗꯤ ꯑꯩ ꯑꯩꯗꯤ ꯑꯀꯥꯕ ꯃꯤꯅ ꯄꯥꯝꯃꯦ꯫
ꯑꯁ ꯑꯕꯥ ꯃꯤꯃꯥ ꯄꯥꯝꯃꯦ
ꯍꯣꯏ ꯋꯤꯟ ꯑꯣꯏꯕ ꯃꯤꯗꯣ ꯑꯩꯒꯤꯅꯦ꯫
ꯑꯣ ꯑꯗꯨꯗꯤ
ꯑꯗꯨꯗꯤ
ꯑꯖꯦ ꯑꯥꯔꯖꯦꯟꯇꯤꯅꯥ ꯃꯦꯁꯤ ꯃꯦꯁꯤ ꯃꯦꯁꯤ ꯃ‌ꯣꯔ‌ꯣꯀ‌ꯣ ꯉꯁꯤꯗꯤ ꯕꯨꯏꯡ ꯉꯁꯤꯗꯤ ꯃꯦꯁ ꯑꯅꯤ ꯄꯂꯦ ꯇꯧꯑꯦ ꯑꯗꯨ ꯑꯅꯤꯃꯛ ꯋꯤꯟ ꯇꯧꯈ꯭ꯔꯦ ꯍꯧꯖꯤꯛꯇꯪꯗꯤ
ꯍꯧꯖꯤꯛꯇꯣ ꯑꯥ ꯃꯦꯁꯤꯗꯣ ꯀꯔꯝꯕ ꯃꯇꯝꯗ ꯑꯃꯨꯛ ꯄ꯭ꯂꯦ ꯇꯧꯒꯅꯤ꯫
ꯎꯝ ꯅꯁꯤꯗꯤ ꯗꯦꯠ ꯀꯌꯥꯔꯥ
ꯉꯁꯤꯗꯤ ꯗꯦꯠ ꯇ꯭ꯋꯦꯟꯇꯤ ꯐꯥꯏꯞ
ꯇ꯭ꯋꯦꯟꯇꯤ ꯐꯥꯏꯞ ꯑꯣ ꯉꯁꯤ ꯅꯁꯤꯗꯤ ꯔꯣꯅꯥꯜꯗꯣ ꯑꯃ ꯑꯃꯨꯛ ꯄ꯭ꯂꯦ ꯇꯧꯒꯦ ꯔ‌ꯣꯅꯥꯜꯗꯣꯗꯤ
ꯑꯗ‌ꯣ ꯃꯦꯁꯤꯗꯤ
ꯑ ꯉꯁꯤ ꯉꯁꯤ ꯃꯥꯜꯂꯦ ꯉꯁꯤ ꯄ꯭ꯂꯦ ꯇꯧꯕ ꯃꯥꯜꯂꯦ꯫
ꯃꯦꯁꯤꯔꯣ
ꯍꯣꯏ
ꯅꯪ ꯅꯪ ꯔꯣꯅꯥꯜꯗ‌ꯣꯒꯤ ꯐꯦꯟ ꯑꯣꯏꯔꯒ ꯀꯔꯤꯒꯤ ꯃꯦꯁꯤꯒꯤ ꯄ꯭ꯂꯦ ꯈꯪꯗꯕꯅꯣ꯫
ꯔꯣꯅꯥꯜꯗꯣꯒꯤ ꯐꯦꯟ ꯅꯠꯇꯦ ꯑꯩꯗꯤ ꯃꯦꯁꯤꯒꯤ ꯐꯦꯟꯅꯦ꯫
ꯍꯣꯏ ꯅꯪ ꯃꯦꯁꯤꯒꯤ ꯐ꯭ꯔꯦꯟ ꯑꯣꯏꯔꯒ ꯃꯦꯁꯤꯒꯤ ꯄ꯭ꯂꯦ ꯀꯩꯒꯤ ꯈꯪꯗꯕꯅꯣ꯫
ꯀꯥꯎꯔ‌ꯦ
ꯑꯁ ꯅꯪ ꯐꯦꯟꯂꯥ ꯅꯠꯇ꯭ꯔꯒꯅ ꯀꯩꯅꯣ
ꯀꯥꯎꯔꯦ ꯀꯥꯎꯔꯦ ꯑꯩ ꯀ꯭ꯂꯥꯁ ꯆꯥꯛꯆꯕꯒꯤ ꯆꯥꯛ ꯆꯥꯛꯄꯒꯤ ꯀꯥꯎꯔ‌ꯦ ꯀ꯭ꯂꯥꯁ ꯖꯨꯇꯤ
ꯊꯕꯛ ꯌꯥꯝ ꯂꯩ ꯂꯩꯕꯒꯤ
ꯄꯨꯡ ꯄꯨꯡ ꯀꯌꯥꯗ ꯄ꯭ꯂꯦ ꯇꯧꯈ꯭ꯔꯒꯦ꯫
ꯄꯨꯡ ꯇꯔꯥꯃꯥꯊꯣꯏꯗ ꯃꯥꯜꯂꯦ꯫
ꯇꯔꯥ ꯃꯥꯊꯣꯏꯗ ꯑꯩꯁꯨ ꯑꯩꯁꯨ ꯑꯃꯨꯛꯇꯤ ꯌꯦꯡꯅꯤꯡꯉꯦ ꯑꯩꯗꯤ ꯌꯦꯡꯗꯦꯕ ꯑꯗꯨꯒꯤ ꯈꯪꯗꯦ ꯑꯗꯨꯗꯨꯅ ꯑꯩ ꯑꯃꯨꯛꯇꯤ ꯌ‌ꯦꯡꯏ ꯍꯣꯏ ꯌ‌ꯦꯡꯗ꯭ꯔꯦ
ꯌ‌ꯦꯡꯗ꯭ꯔ‌ꯦ ꯇꯨ ꯊꯥꯎꯖꯟ ꯇꯨ ꯊꯥꯎꯖꯟ ꯇ꯭ꯋꯦꯟꯇꯤ ꯇꯨ ꯋꯥꯔꯜ ꯀꯞ ꯌꯦꯡꯕ꯭ꯔꯥ
ꯇ꯭ꯋꯦꯟꯇꯤ ꯇꯨ ꯌ‌ꯦꯡꯗ‌ꯦ
ꯌ‌ꯦꯡꯗꯦ ꯇ꯭ꯋꯦꯟꯇꯤ ꯇꯨꯒꯤ ꯁꯨ
ꯎꯝ
ꯏꯌ ꯅꯪꯗꯤ ꯇꯜꯂꯦꯗ ꯑꯩꯗꯤ ꯌꯦꯡꯉꯦ ꯇꯨ ꯊꯥꯎꯖꯟ ꯇ꯭ꯋꯦꯟꯇꯤ ꯇ꯭ꯋꯦꯟꯇꯤ ꯇꯨꯗꯁꯨ ꯑꯥꯔꯖꯦꯟꯇꯤꯅꯥ ꯃꯦꯁꯤ ꯃꯦꯁꯤꯈꯣꯢꯅ ꯋꯤꯟ ꯇꯣꯛꯈ꯭ꯔꯦ
ꯑꯣ ꯑꯗꯣ ꯍꯟꯗꯛꯇꯤ
ꯍꯟꯗꯛꯇꯤ ꯈꯪꯗꯦ ꯍꯟꯗꯛꯇꯤ ꯈꯪꯗꯦ ꯀꯅꯥꯅ
ꯑꯗꯣ ꯔꯣꯅꯥꯜꯗꯣꯗꯤ ꯋꯤꯟ ꯑꯃꯨꯛ ꯐꯥꯎ ꯇꯧꯗ꯭ꯔꯤꯕꯣ
ꯑꯣ ꯔꯣꯅꯥꯜꯗꯣꯗꯤ ꯋꯤꯟ ꯑꯃꯁꯨ ꯇꯧꯗꯦ ꯋꯥꯔꯜ ꯀꯞ ꯑꯗꯨꯗ
ꯋꯥꯔꯜ ꯀꯞꯇ ꯋꯤꯟ ꯑꯃꯨꯛꯁꯨ ꯇꯧꯗ꯭ꯔꯤ ꯔꯣꯅꯥꯜꯗꯣꯗꯤ
ꯍꯣꯏ ꯄꯣꯔꯆꯨꯒꯜ ꯔꯣꯅꯥꯜꯗꯣꯗꯤ ꯄꯣꯔꯆꯨꯒꯜ ꯀꯟꯇ꯭ꯔꯤꯅꯦꯀꯣ ꯑꯗꯨ ꯑꯃꯥꯁꯨꯨ ꯋꯤꯟ ꯇꯧꯗꯦ ꯄꯣꯠꯇꯨꯒꯣꯟꯗꯤ
ꯑꯗꯨꯗꯤ ꯍꯟꯗꯛꯅ ꯐꯥꯔꯁ ꯂ ꯄꯣꯔꯇꯨꯒꯜꯅ ꯒꯣꯜ ꯂꯧꯕꯗꯣ
ꯑꯝ ꯀ꯭ꯔꯤ ꯒꯣꯜ ꯂꯣꯕꯇꯨꯀꯣꯜ ꯄꯣꯔꯇꯨꯔꯤꯀꯣꯜꯗꯤ ꯒꯣꯜꯗꯤ ꯂꯧꯌꯦ ꯑꯗꯨ
ꯎꯝ
ꯋꯤꯟꯗꯤ ꯇꯣꯗꯦ ꯋꯥꯔꯜ ꯀꯞꯇ ꯆꯝꯄꯤꯌꯟꯁꯤꯞ ꯇꯧꯗꯦ ꯃꯈꯣꯏꯗꯤ
ꯑꯣ ꯑꯣ ꯑꯗꯣ ꯃꯦꯁꯤꯗꯤ ꯇꯧꯋꯦꯕ
ꯃꯦꯁꯤꯗꯤ ꯑꯍꯨꯝ ꯃꯦꯁꯤꯒꯤ ꯀꯟꯇ꯭ꯔꯤꯗꯤ ꯑꯍꯨꯝ ꯇꯧꯈ꯭ꯔꯦ
ꯑꯥ ꯃꯦꯁꯤ
ꯇꯨ ꯊꯥꯎꯖꯟ ꯇ꯭ꯋꯦꯟꯇꯤ ꯃꯦꯁꯤꯒꯤ ꯀꯟꯇ꯭ꯔꯤꯗꯤ ꯑꯥꯔꯖꯦꯟꯇꯤꯅꯥꯅꯦ
ꯑꯔꯖꯦꯟꯇꯤꯅꯅꯦ ꯑꯣ ꯑꯗꯨꯗꯤ ꯌꯥꯝ
ꯍꯣꯏ ꯍꯣꯏ
ꯑꯗꯨꯒꯤꯔꯥ ꯅꯪꯅ ꯃꯦꯁꯤ ꯄꯥꯝꯕꯗꯣ
ꯍꯣꯏ ꯑꯩꯗꯤ ꯃꯦꯁꯤꯒꯤ ꯃꯦꯁꯤꯗ ꯄꯥꯝꯃꯦ ꯃꯦꯁꯤꯗꯤ ꯑꯥ ꯅꯠꯇꯦ
ꯁꯨꯝ ꯄꯥꯝꯕ ꯅꯪꯅ
ꯍꯣꯏ ꯁꯨꯝ ꯄꯥꯝꯃꯦ ꯃꯥꯒꯤ ꯄ꯭ꯂꯦꯌꯤꯡ ꯏꯁꯇꯥꯏꯜ ꯃꯥꯒꯤ ꯀꯦꯔꯦꯛꯇꯔ ꯂꯣꯏꯅꯃꯛ ꯄꯥꯝꯃꯦ
ꯑꯣ ꯔꯣꯅꯥꯜꯗꯣꯗꯤ ꯄꯝꯗꯦꯕ
ꯇꯔꯃꯣꯟꯗꯣꯗꯤ ꯄꯥꯝꯗꯦ ꯉꯁꯥꯏꯗꯤ ꯄꯥ ꯉꯁꯥꯏꯗꯤ ꯄꯥꯝꯃꯦ ꯑꯗꯨꯕꯨ ꯑꯩꯈꯣꯏꯒꯤ ꯔꯨꯝꯅ ꯀꯔꯤ ꯀꯔꯤ ꯋꯥꯔꯤ ꯁꯥꯕꯀꯤ ꯄꯥꯝꯗꯦ
ꯑꯣ ꯔꯣꯅꯥꯟꯗꯣꯁꯦ
ꯑꯥ
ꯃꯥꯔꯣ ꯅꯣꯏꯒꯤ ꯔꯨꯝ ꯅꯣꯏꯒꯤ ꯔꯨꯝꯗ ꯃꯦꯁꯤꯒ ꯔꯣꯅꯥꯜꯗꯣꯒ ꯐꯦꯟ ꯀꯅꯥꯅ ꯍꯦꯟꯅ ꯌꯥꯝꯒꯦ
ꯔꯅꯥꯜꯗꯣꯁꯨ ꯑꯍꯨꯝ ꯃꯦꯁꯤꯁꯨ ꯑꯍꯨꯝ
ꯑꯥ ꯀꯅꯥ ꯀꯅꯥꯅꯣ ꯔꯣꯅꯥꯜꯗꯣ ꯄꯥꯝꯕꯗꯣ
ꯔꯣꯅꯥꯜꯗꯣ ꯄꯥꯝꯗ ꯔꯣꯅꯥꯜꯗꯣꯗꯤ ꯔꯣꯜ ꯅꯝꯕꯔ ꯑꯈꯣꯏꯒꯤ ꯔꯨꯝꯗ ꯔꯣꯜ ꯅꯝꯕꯔ ꯊꯔꯇꯤꯟ
ꯎꯝ
ꯔꯣꯜ ꯅꯝꯕꯔ ꯑꯦꯠ
ꯎꯝ
ꯑꯗꯨꯒ ꯔꯣꯜ ꯅꯝꯕꯔ ꯁꯤꯛꯁ
ꯔꯣꯟ ꯅꯝꯕꯔ ꯑꯦꯠꯇꯤ ꯑꯩꯈꯣꯏꯒꯤ ꯔꯨꯝꯅꯦ
ꯑꯦ ꯑꯩꯠ ꯅꯠꯇꯦ ꯔꯣꯜ ꯅꯝꯕꯔ ꯏꯂꯚꯦꯟ ꯏꯂꯚꯦꯟ ꯇꯦꯟ ꯇꯦꯟ ꯍꯣꯏ ꯇꯦꯟ
ꯑꯣ ꯇꯦꯟ ꯇꯦꯟꯒ ꯑ ꯊꯔꯇꯤꯟꯒ
ꯇꯦꯟꯒꯥ ꯊꯔꯇꯤꯟꯒꯥ ꯑꯥ ꯀꯩꯩꯅꯣ ꯁꯤꯛꯁ
ꯑꯦ ꯑꯗꯨꯒ ꯍꯣꯏ ꯑꯗꯨꯒ ꯃꯦꯁꯤꯒꯤ ꯐꯦꯟꯗꯤ ꯔꯣꯜ ꯅꯝꯕꯔ ꯑꯥꯏꯅꯦ ꯔꯣꯜ ꯅꯝꯕꯔ ꯐꯥꯏꯚꯅꯦ ꯔꯣꯜ ꯅꯝꯕꯔ ꯐꯣꯔꯅꯦ
ꯑꯈꯣꯏꯗꯤ ꯑꯗꯨꯝ ꯗꯤꯕꯦꯠ ꯇꯣꯋꯦ
ꯎꯝ ꯗꯨ ꯅꯨꯡꯉꯥꯏꯕ꯭ꯔꯣ
ꯅꯨꯡꯉꯥꯏꯇꯦꯗ
ꯎꯝ ꯗꯤꯕꯦꯠ ꯇꯧꯕꯁꯨ ꯀꯥꯟꯅꯩꯗ
ꯈꯟꯗꯦ ꯁꯝꯇꯥꯏꯝ ꯍꯣꯏ ꯁꯝꯇꯥꯏꯝ ꯃꯤꯁꯇꯤꯁ ꯁꯥꯎ ꯁꯥꯎꯋꯦ ꯗꯤꯕꯦꯠꯇꯣꯗꯣ ꯍꯣꯏꯒꯤ ꯇꯧ ꯇꯧꯔꯒ ꯁꯥꯎꯋꯦ ꯁꯥꯎꯋꯦ ꯇꯥꯏꯃꯦꯇꯦ
ꯍꯧꯖꯤꯛꯇꯤ ꯁꯥꯎꯅꯗ꯭ꯔꯕꯣ
ꯍꯣꯏ
ꯍꯧꯖꯤꯛꯇꯤ ꯌꯥꯝꯅ ꯅꯨꯡꯁꯤꯅꯔꯕꯣ
ꯈꯟꯗꯦꯗ
ꯈꯔꯗꯤ ꯅꯨꯡꯁꯤꯅꯕ ꯃꯥꯜꯂꯦꯗ
ꯎꯝ
ꯅꯪꯒꯤ ꯃꯅꯤꯄꯨꯔꯤ ꯅꯪꯒꯤ ꯃꯅꯤꯄꯨꯔꯤꯁꯦ ꯀꯅꯥꯅ ꯇꯝꯕꯤꯒꯦ
ꯑꯩꯒꯤ ꯃꯅꯤꯄꯨꯔꯤꯁꯦ ꯑꯈꯣꯏꯒꯤ ꯃꯤꯁꯅ ꯇꯥꯝꯃꯤꯅꯦ
ꯅꯪꯕꯨ ꯐꯖꯅ ꯇꯝꯕꯤꯕ꯭ꯔꯣ
ꯍꯣꯏ ꯐꯖꯅ ꯇꯝꯃꯤꯅꯦ
ꯑꯗꯨꯏ ꯅꯪ ꯌꯥꯝ ꯍꯩꯀꯣ
ꯍꯣꯏ ꯌꯥꯝ ꯏꯝꯄ꯭ꯔꯨꯨꯞ ꯇꯧꯈ꯭ꯔꯦꯀꯣ ꯑꯩꯒꯤ ꯃꯅꯤꯄꯨꯔꯤꯗꯤ
ꯍꯣꯏ ꯅꯪꯒꯤ ꯃꯅꯤꯄꯨꯔꯤꯗꯣ ꯌꯥꯝ ꯐꯖꯅ ꯍꯥꯏꯕ ꯍꯩꯔꯦ
ꯍꯣꯏ ꯍꯣꯏꯌꯦ
ꯅꯪ ꯅꯣꯏ ꯅꯣꯏꯒꯤ ꯂꯝꯗꯁꯨ ꯑꯩ ꯅꯣꯡꯃ ꯂꯥꯛꯀꯦꯗꯅ
ꯍꯣꯏ
ꯅꯪ ꯑꯩꯕꯨ ꯀꯣꯏꯕ ꯄꯨꯕꯤꯌꯣ
ꯍꯣꯏ ꯄꯨꯕꯤꯒꯦ
ꯅꯣꯏꯒꯤ ꯂꯝꯒꯤ ꯐꯖꯕ ꯐꯖꯕ ꯂꯩꯕ꯭ꯔꯣ
ꯐꯖꯕ ꯐꯖꯕ ꯂꯩꯌꯦ
ꯀꯗꯥꯏ ꯀꯗꯥꯏ ꯈ꯭ꯔꯤꯁꯃꯥꯁ ꯃꯇꯝꯗꯅ ꯍꯦꯟꯅ ꯐꯖꯕ꯭ꯔꯣ
ꯑꯣ ꯈ꯭ꯔꯤꯁꯃꯥꯁ ꯃꯇꯝꯁꯨ ꯐꯖꯩꯏ ꯑ ꯆꯦꯔꯤ ꯕ꯭ꯂꯨꯖꯨꯝ ꯇꯁꯨ ꯎꯝ ꯅꯦꯕꯦꯝꯕꯔꯗꯥꯁꯨ ꯐꯖꯩꯌꯦ ꯑꯩꯈꯣꯏꯗꯤ ꯑꯣꯐ ꯂꯧꯔꯦ ꯍꯣꯏ ꯅꯦꯕꯦꯝꯕꯔꯗ ꯑꯥ ꯎꯝ ꯐꯦꯁꯇꯤꯚꯦꯜ ꯑꯃ ꯂꯩꯌꯦ ꯅꯪ ꯆꯦꯔꯤ ꯕ꯭ꯂꯨꯖꯨꯝ ꯑ ꯆꯦꯔꯤ ꯕ꯭ꯂꯨꯖꯨꯝ ꯕ꯭ꯂꯨꯖꯨꯝ ꯅꯠꯇꯦ ꯍꯣꯏ ꯆꯦꯔꯤ ꯐ꯭ꯂꯥꯋꯔ ꯈꯝꯕ꯭ꯔꯣ ꯅꯪ ꯆꯦꯔꯤꯒꯤ ꯐ꯭ꯂꯥꯋꯔ ꯃꯆꯨ ꯃꯆꯨ ꯄꯤꯡ ꯀꯂꯔ
ꯍꯣꯏ ꯍꯣꯏ ꯈꯪꯉꯦ
ꯍꯣꯏꯌꯦ ꯃꯥꯒꯤ ꯐꯦꯁꯇꯤꯚꯦꯜꯁꯨ ꯂꯩꯌꯦ ꯃꯈꯣꯏ ꯃꯥꯒꯤ ꯐꯦꯁꯇꯤꯚꯦꯜꯗꯗꯤ ꯂꯩꯅ ꯂꯣꯏꯅꯃꯛꯅ ꯎꯝ ꯏꯟꯖꯣꯏ ꯇꯧꯋꯤ
ꯑꯣ ꯐꯖꯩ ꯑꯗꯨ ꯃꯇꯝꯗ ꯑꯥ ꯑꯩꯈꯣꯏꯕꯨꯁꯨ ꯏꯟꯚꯥꯏꯠ ꯇꯧꯑꯣ
ꯍꯣꯏ ꯇꯧꯑꯣ
ꯑꯩꯈꯣꯏꯁꯨ ꯌꯥꯎꯒꯦ
ꯍꯣꯏ
ꯑꯗꯣ ꯑꯩꯈꯣꯏ ꯀꯗꯥꯏꯗ ꯂꯥꯛ ꯑꯒ ꯑꯩꯈꯣꯏ ꯀꯗꯥꯏꯗ ꯂꯩꯒꯅꯤ
ꯑꯩꯈꯣꯏꯒꯤ ꯌꯨꯝꯗ
ꯃꯤ ꯀꯌꯥ ꯃꯤ ꯀꯌꯥ ꯏꯁꯇꯦ ꯇꯧꯕ ꯌꯥꯒꯅꯤ
ꯑꯩꯈꯣꯏꯒꯤ ꯌꯨꯝꯗ ꯎꯝ ꯃꯤ ꯂꯣꯏꯅꯃꯛ ꯌꯥꯢꯌꯦ
ꯑꯁ ꯆꯟꯒꯗ꯭ꯔꯣꯅꯦ
ꯅꯪ ꯃꯤ ꯆꯞ ꯃꯤ ꯀꯌꯥ ꯄꯨꯡ ꯄꯨꯈꯤꯒꯦ
ꯑꯩꯈꯣꯏ ꯃꯤꯀꯣ ꯃꯤ ꯂꯥꯛ ꯑꯗꯤ ꯑꯩꯈꯣꯏ ꯃꯤ ꯐꯥꯏꯚ ꯀꯨꯝꯕꯗꯤ ꯂꯥꯛꯀꯦ
ꯍꯣꯏ ꯃꯤ ꯐꯥꯏꯚ ꯔꯥ ꯑꯗꯨꯗꯤ ꯍꯣꯏ ꯑꯗꯨꯗꯤ ꯌꯥꯏꯌꯦ
ꯑꯣ ꯆꯟꯒꯅꯤꯕ
ꯍꯣꯏ ꯆꯟꯒꯥꯅꯤ
ꯍꯣꯏ ꯅꯣꯏꯒꯤꯁꯦ ꯒ꯭ꯂꯨꯖꯝꯒꯤ ꯃꯇꯝꯗ ꯑꯩꯈꯣꯏꯕꯨ ꯏꯟꯚꯥꯏꯠ ꯇꯧꯔꯛꯑꯣ ꯀꯣ
ꯍꯣꯏ ꯏꯟꯐꯩꯠ ꯇꯧꯒꯦ ꯈ꯭ꯔꯤꯁꯃꯥꯁꯇꯁꯨ ꯂꯥꯛꯑꯣ ꯈ꯭ꯔꯤꯁꯃꯥꯁ ꯇꯁꯨ ꯏꯟꯇ꯭ꯔꯤ ꯌꯥꯝꯅ ꯏꯟꯖꯣꯏ ꯇꯧꯌꯦ ꯈ꯭ꯔꯤꯁꯃꯥꯁ
ꯍꯣꯏ ꯑꯗꯣ ꯍꯥꯖꯤꯛꯇꯤ ꯑꯥ ꯀꯩꯅꯣꯗꯣ ꯎꯝ ꯂꯝꯕꯤ ꯆꯠꯄ ꯌꯥꯗꯦꯄꯥꯥ ꯑꯗꯨꯅ ꯅꯣꯏꯗ ꯈ꯭ꯔꯤꯁꯃꯥꯁ ꯂꯥꯛ ꯑꯗꯤ ꯑꯩꯈꯣꯏ ꯑꯃꯨꯛ ꯀꯩꯅꯣ ꯇꯧꯈ꯭ꯔꯗꯤ
ꯑꯥ ꯂꯦꯟꯁ꯭ꯂꯥꯏꯗ ꯇꯧꯕꯒꯤ ꯆꯠꯄ ꯌꯥ ꯌꯥꯗꯦꯀꯣ
ꯍꯣꯏ ꯑꯗꯨꯒ ꯏꯔꯥꯡꯁꯨ ꯂꯩꯅ
ꯑ ꯍꯦ ꯍꯦ ꯆꯤꯟ ꯊꯤꯒꯅꯣ
ꯑꯣ ꯍꯥꯖꯤꯛꯀꯨꯝꯕꯗꯤ ꯏꯔꯥꯡꯒꯨꯝꯕ ꯂꯩꯕꯒꯤ ꯑꯥ ꯅꯠꯇꯦ ꯍꯥꯖꯤꯛ ꯂꯦꯟꯁ꯭ꯂꯥꯏꯗ ꯊꯣꯛ ꯑꯦꯕ ꯅꯣꯏꯒꯤ ꯂꯝꯕꯤꯗ ꯑꯗꯨ ꯂꯦꯟ ꯂꯦꯟꯁ꯭ꯂꯥꯏꯗ ꯇꯧꯕꯒꯤꯔꯣ ꯍꯥꯖꯤꯛ ꯄꯣꯠ ꯆꯩ ꯀꯩꯀꯥ ꯄꯨꯊꯣꯛꯄ ꯌꯥꯗꯕꯗꯣ
ꯍꯣꯏ ꯍꯣꯏ ꯆꯨꯝꯃꯦ ꯑꯩꯈꯣꯏꯁꯨ ꯌꯨꯝꯗꯠ ꯆꯠꯅꯤꯡꯉꯦ ꯑꯗꯨꯁꯨ ꯂꯦꯟꯁ꯭ꯂꯥꯏꯗ ꯇꯧꯕꯒꯤ ꯆꯠꯄ ꯌꯥꯗꯦ
ꯑꯣ ꯑꯣ
ꯒꯥꯔꯤ ꯆꯠꯄ ꯌꯥꯗꯦ
ꯍꯣꯏ ꯍꯣꯏ ꯑꯗꯨꯗꯤ
ꯎꯝ
ꯑꯩꯗꯤ ꯍꯧꯖꯤꯛꯇꯣ ꯑꯩꯈꯣꯏ ꯍꯧꯖꯤꯛꯇꯤ ꯈꯔꯗ ꯍꯧꯖꯤꯛꯇꯤ ꯈꯔ ꯐꯔꯕꯣ ꯂꯦꯟꯁ꯭ꯂꯥꯏꯠ ꯊꯣꯛꯄꯗꯣ
ꯑ ꯈꯔ ꯐꯩ
ꯃꯣꯏꯅ ꯀ꯭ꯂꯤꯟ ꯇꯧꯈ꯭ꯔꯕꯣ ꯁꯦꯡꯗꯣꯛꯈ꯭ꯔꯕꯣ
ꯑꯣ ꯁꯤꯡ ꯊꯣꯕ ꯃꯥꯜꯂꯦ ꯍꯣꯏ
ꯑꯗꯨꯗꯤ ꯁꯦꯝꯗꯣꯛꯑꯗꯤ ꯌꯥꯔꯦꯗꯀꯣ
ꯍꯣꯏ